ꯑꯣ
ꯞ꯭ꯔꯣ
ꯇꯥꯏꯌꯦ ꯀꯩꯗꯧꯔꯤꯅꯣ
ꯁꯦ ꯑꯗꯨ ꯑꯗꯨꯝ ꯌꯦ ꯐꯂꯌꯦꯦ
ꯀꯩꯅꯣ ꯍꯥꯏꯁꯤꯕꯣ ꯈꯔ ꯐꯝꯃꯨꯅꯦ ꯐꯝꯃꯨ ꯐꯝꯃꯣ ꯍꯧꯒꯠꯂꯒ
ꯑꯅꯦ ꯐꯋꯥꯜꯅꯅꯥꯕ ꯍꯥꯏ ꯇꯗꯤ
ꯑꯁ ꯌꯥꯔꯣꯏꯀꯣ ꯅꯪꯅ ꯍꯥꯏꯠ ꯍꯥꯏꯠ ꯀꯌꯥ ꯑꯣꯏꯒꯦ
ꯍꯅ ꯑꯩ ꯀꯥꯏꯁꯦꯞꯥꯏ ꯀꯁꯤ ꯅꯪꯦ ꯋꯥ ꯀꯃꯥꯏ ꯇꯕ
ꯀꯝ ꯀꯥꯏꯗꯒꯅ
ꯎꯝ
ꯋꯥꯡꯉꯨꯁꯤꯕꯨ ꯀꯩꯊꯧꯔꯒꯦ
ꯄꯤꯇꯨ ꯑꯕꯨ ꯄꯤ꯭ꯔ ꯍꯦꯛꯗ꯭ꯔꯥ
ꯍꯥꯏꯔꯛꯀꯅꯤ
ꯑꯁꯥꯏꯅ ꯃꯔꯥꯟꯕꯥꯟꯕ ꯑ ꯍꯥ ꯃꯅꯦ ꯎꯂꯤꯄꯅꯦ ꯍꯧꯖꯤ ꯄꯤꯆꯨ ꯍꯥꯔꯒ
ꯀꯤꯌꯥꯅꯣ ꯍꯥꯏ ꯇꯣ
ꯑꯩꯁꯦ ꯍꯥꯏꯈ꯭ꯔꯝꯅꯤ
ꯍꯥ
ꯄ꯭ꯔꯣꯐꯥꯏꯜ
ꯑꯗꯨꯒꯥ ꯇꯥ ꯒꯥꯏꯅ ꯍꯥꯍꯥꯍꯥ
ꯑꯗꯨ ꯈꯛ
ꯑꯩꯅꯅꯦ ꯐꯥꯏꯚ ꯄꯣꯏꯟ ꯐꯣꯔ
ꯑꯥ ꯑꯗꯨꯗꯤ ꯅꯨꯄꯤ ꯀ‌ꯣꯏꯗ‌ꯦ ꯐꯥꯏꯚ ꯄꯣꯏꯟ ꯐꯣꯔ‍ꯦ ꯁ‌ꯦ ꯌꯥꫪꯕꯅ‌ꯦꯗ ꯫
ꯍꯣꯏ
ꯋꯥꯡꯉꯦ ꯍꯥꯏꯕ ꯌꯥꯗ‌ꯦ ꯋꯥꯡꯅꯤꯡꯗ꯭ꯔꯥ ꯅꯪꯁꯨ, ꯌꯥꯔꯕ ꯄꯦꯟꯕ꯭ꯔꯥ ꯅꯪꯒꯤꯗꯣ?
ꯌꯥꯖꯔꯦ ꯃꯌꯥꯝ ꯃꯔꯛꯇ ꯑꯩꯅ ꯏꯋꯥꯡ ꯑꯗꯨꯝ ꯋꯥꯡꯉꯦ
ꯑꯥ
ꯇꯜꯂꯦ
ꯑꯦ ꯑꯗ‌ꯣꯏꯁꯨ ꯗꯨꯃꯥꯏ ꯄ‌ꯦꯟꯕ ꯍꯩꯒꯗꯕꯅꯤ ꯑꯗꯣ ꯑꯩꯗꯤ ꯈꯔꯥ ꯍꯦꯟꯅ ꯋꯥꯡꯅꯤꯡꯉꯦ ꯁꯤꯗꯒꯤꯗꯤ ꯑꯥ ꯄ‌ꯦꯟꯗ꯭ꯔ‌ꯦ ꯑꯩꯗꯤ
ꯍꯥꯏ ꯏꯟꯀ꯭ꯔꯤꯖ ꯇꯧꯕ ꯑꯝ ꯂꯩꯕꯅꯦ ꯍꯧꯖꯤꯛꯀꯥꯟ ꯌꯥꯝ ꯊꯣꯛꯄꯅꯤꯅꯦꯍꯦ
ꯑꯗꯣ ꯍꯧꯖꯤꯛꯇꯤ ꯆꯤꯡꯉꯗꯤ ꯊ‌ꯣꯑꯔꯣꯏ ꯆꯤꯡꯑ ꯆꯤꯡꯕ ꯊꯣꯛꯄꯩꯗꯨ ꯇꯛꯈ꯭ꯔꯅꯤ ꯃꯌꯥꯏꯗ ꯇꯪꯈꯥꯏꯗ ꯇ‌ꯦꯛꯑꯗꯤ ꯀꯃꯥꯏ ꯇꯧꯕ, ꯕ‌ꯦꯔꯥ ꯀꯔ‌ꯣꯏꯗ꯭ꯔ‌ꯣ
ꯇꯥꯔ‌ꯣꯏ ꯍꯦ
ꯎꯝ ꯌ‌ꯦꯡꯉꯁ‌ꯦ
ꯄꯅꯤꯔ ꯈꯔꯥ ꯆꯥꯁꯤꯟꯂ ꯂꯣꯏꯔꯦ ꯑꯂꯨ ꯁꯥꯛ ꯈꯔ ꯇꯧꯔꯒ
ꯑꯣ
ꯑꯂꯨꯗꯣ ꯐ꯭ꯔꯥꯏ ꯇꯧꯕꯗꯁꯨ ꯑꯗꯨꯝ ꯍꯥꯎꯕꯅꯦ ꯑꯩꯈꯣꯏꯒꯤ ꯈꯨꯇꯧꯗ ꯇꯧꯔꯗꯤ
ꯑꯩꯈꯣꯏ ꯈꯨꯠꯇꯧꯗ ꯇꯧꯗꯕꯩꯅꯤꯅꯦ ꯃꯣꯏꯗꯤ ꯆꯥꯎ ꯆꯥꯎꯅꯀꯣ ꯑꯩꯈꯣꯏ ꯍ‌ꯦꯟꯁꯥꯡꯗ ꯌꯦꯟꯒꯨꯝꯕ ꯊꯣꯡꯕꯗ ꯆꯥꯎ ꯆꯥꯎ ꯑꯂꯨ ꯍꯥꯞꯇ꯭ꯔꯥ?
ꯑꯥ
ꯑꯗꯨꯗ ꯍꯥꯞꯄ ꯑꯗꯨꯃꯥꯏꯅ ꯃꯣꯏꯅ ꯑꯗꯨꯃꯥꯏꯅ ꯀꯛꯑꯒ ꯉꯧꯕꯅ‌ꯦꯅ ꯀꯥꯏꯗꯒꯤ
ꯍꯥꯏꯗꯤ ꯇꯤꯜꯍꯧ ꯆꯅꯝꯒꯨꯝꯕ ꯍꯥꯞꯄꯒꯀꯣ ꯉꯧ
ꯑꯥ ꯃꯣꯏꯒꯤ ꯇꯤꯍꯧ ꯇꯤꯜꯍꯧ ꯌꯥꯝꯃꯟꯕꯩꯅꯤꯗ ꯃꯣꯏꯒꯤꯗꯣ
ꯆꯅꯝ ꯍꯥꯞꯇꯕ
ꯆꯅꯝ ꯍꯥꯞꯇꯕ ꯇꯤꯜꯍꯧ ꯈꯛꯇ ꯍꯥꯞꯄ ꯑꯗꯨꯒꯤ
ꯆꯅꯝ ꯍꯥꯞꯄꯗꯤ ꯍꯥꯎꯒꯗꯕ ꯑꯩꯗꯤ ꯆꯅꯝ
ꯑꯥ ꯆꯅꯝꯁꯦ ꯍꯥꯎꯕꯅꯦ ꯃꯣꯏ ꯑꯁ ꯆꯅꯝ ꯇꯥꯡꯕꯒꯤ ꯃ‌ꯣꯏꯖ‌ꯦ ꯆꯅꯝ ꯍ‌ꯦꯟꯖꯥꯡꯗ ꯑꯝꯐꯥꯎ ꯍꯥꯞꯇꯦꯅꯦ ꯑꯉꯛꯄꯅꯤ ꯆꯅꯝ ꯍꯦꯟꯅ ꯇꯥꯡꯕ ꯇꯤꯜꯍꯧꯗꯒꯤ ꯑꯗꯨꯒꯤ ꯑꯁ ꯑꯩ ꯍ‌ꯣꯏ ꯑꯩꯈꯣꯏꯗꯤ ꯑꯩꯈꯣꯏꯗꯤ ꯀꯩꯁꯨ ꯅꯠꯇꯦꯗ ꯃꯣꯏꯒ ꯀꯩꯅꯣꯒꯗꯤ ꯆꯥꯡꯗꯝꯅꯔꯗꯤ ꯍꯥꯏꯕ꯭ꯔꯥ ꯍꯣꯏꯗꯤ ꯑ ꯇ꯭ꯔꯄꯅꯤꯗ ꯅꯪꯒꯤꯁꯨ ꯂꯩꯌꯦꯕ ꯂꯥꯛꯑꯣ ꯀꯄꯥ ꯍꯪꯒꯅꯤ ꯅꯪꯁꯨ ꯍꯧꯖꯤꯛꯅ ꯀꯔꯤ ꯑꯣꯏꯔꯤꯕ ꯑꯗꯨꯗꯤ
ꯃꯤ ꯃꯔꯛ ꯁꯥ ꯃꯔꯛ
ꯌꯥ ꯋꯥꯉꯗ꯭ꯔ ꯅꯪ ꯁ
ꯃꯊꯛ ꯃꯊꯛ
ꯃꯔꯔꯛ ꯃꯔꯔꯛ
ꯐꯤꯐꯇꯤ ꯐꯤꯐꯇꯤ ꯍꯥꯏꯕꯗꯨꯅꯤ
ꯑꯣ ꯋꯥꯅꯦꯗ ꯀꯣ ꯋꯥꯔꯦ ꯍꯔꯨ ꯍꯣꯏꯔꯔ ꯍꯪ ꯂꯩꯦꯗ
ꯂꯧꯣ
ꯎꯝ ꯆꯨꯝꯅꯤ ꯉꯥꯛꯄ꯭ꯔꯥ
ꯇꯨꯝꯕꯨꯗꯤ ꯇꯨꯝ ꯃꯣꯡꯈꯤꯔꯣꯏꯗ ꯑꯩꯁꯨ ꯚꯤꯗꯤꯑꯣ ꯌꯦꯡꯈꯤꯅꯤ
ꯑ ꯌꯦꯡꯉ ꯌꯦꯄꯨꯡꯒꯅꯤ ꯐꯥꯎ ꯇꯃꯒꯦ ꯍꯥꯏ ꯑꯥ ꯅꯠꯇ꯭ꯔ
ꯍꯣꯏ ꯂꯩꯕꯨꯗꯤ ꯑꯗꯨꯝ ꯊꯦꯡꯕ ꯂꯩꯌꯦꯗ
ꯃꯒꯤ ꯇꯣ ꯃꯪ ꯄꯥꯏꯁꯦ
ꯅꯪ ꯐꯔꯁꯤꯗꯤ ꯅꯪꯅ ꯍꯥꯏꯕ ꯉꯥꯛꯇꯅꯦꯕꯣ
ꯑꯥ ꯑꯥ ꯍꯣꯏ ꯅꯪꯗꯤ ꯐꯠꯇꯕꯕꯁꯤꯗ ꯍꯥꯏꯕꯤꯗꯕꯗꯣ
ꯑꯩꯗꯤ ꯐꯠꯇꯕꯅꯤꯅ ꯅꯪꯗꯤ ꯐꯕꯅꯤꯅ ꯃꯪ ꯐꯔꯁꯤ ꯍꯣꯔꯦꯟꯗꯩꯗꯤ ꯕꯨꯠ ꯗ꯭ꯔꯤꯝ ꯇꯧꯔꯛꯀꯦ
ꯑꯣ
ꯖꯃꯃ
ꯑꯦ ꯃꯪꯐꯥ ꯃꯪꯐꯥ ꯑꯗꯨꯝ ꯇꯧꯔꯦ ꯑꯗꯨꯣ ꯑꯩꯗꯤ ꯃꯪꯐꯥ ꯃꯪꯐꯥ ꯍꯥꯏꯕ ꯍꯅꯕ ꯑꯗꯣ ꯅꯪ ꯅꯪꯉꯣꯟꯗꯗꯤ ꯅꯪ ꯐꯔꯁꯦ ꯍꯥꯏꯕꯤꯕꯅꯦꯣ ꯑꯗꯨ
ꯍꯥꯏꯕꯤꯕꯅꯦꯕ ꯑꯁ ꯀꯩꯒꯤꯅꯣ ꯅꯪꯅꯦ ꯑꯩꯉꯣꯟꯗ ꯍꯥꯏꯕꯤꯔꯤꯗꯤꯦ
ꯅꯪ ꯀꯔꯤ ꯍꯥꯏꯅꯣ ꯀꯥ ꯇꯧꯔꯗꯤ ꯅꯨ
ꯃꯪꯐꯥ ꯑꯗꯨꯝ ꯍꯥꯏꯅꯕ꯭ꯔꯥ ꯅꯣꯏꯁꯨ ꯍꯥꯏꯔꯝꯗꯧ ꯃꯥꯥꯟꯗꯦ ꯑꯗꯨꯒꯤꯅꯦ ꯑꯩꯅ ꯑꯗꯨ ꯍꯥꯏꯔꯒ ꯔꯤ ꯀꯔꯤꯅꯣꯒ ꯇꯧꯔꯄ ꯑꯗꯨ ꯑꯥ
ꯍꯣꯏ ꯈꯣꯏꯕꯨ ꯈꯪꯗꯦ ꯀꯥꯎꯋꯦꯕ ꯃꯪ ꯐꯔꯁꯦ ꯒꯥ
ꯍꯥꯏꯅꯗꯔꯣꯕ ꯑꯗꯨꯕꯣꯏꯗꯣ
ꯃꯅꯤꯄꯨꯔꯗ ꯒꯨꯗ ꯃꯣꯔꯅꯤꯡꯖꯦ ꯀꯃꯥꯏ ꯍꯥꯏ
ꯈꯨꯔꯨꯝꯖꯥꯔꯤ ꯑꯥ
ꯅꯠꯇꯦ ꯈꯨꯔꯨꯝꯖꯔꯤ ꯍꯥꯏꯕꯗꯤ ꯅꯠꯇꯦ
ꯑꯩꯈꯣꯏ ꯂꯣꯟꯗꯗꯤ ꯒꯨꯗ ꯃꯣꯔꯅꯤꯡꯖꯦ ꯂꯩꯕ ꯅꯣꯏ ꯂꯣꯟꯗꯤ ꯂꯩ ꯇꯥꯃ
ꯂꯩꯕꯅꯦ ꯌꯥꯝ ꯂꯨꯕꯅꯦ
ꯂꯩꯌꯦ ꯑꯐꯕ ꯑꯌꯨꯛ ꯍꯥꯏꯕ꯭ꯔꯥ
ꯑꯥ ꯌꯥꯏꯐꯥ ꯈꯪꯗ꯭ꯔꯦ
ꯑꯩꯈꯣꯏꯒꯤ
ꯍꯥ
ꯈꯪꯉꯣꯏꯗ ꯍꯥꯏꯔꯁꯨ ꯅꯪꯗꯤ ꯑꯗꯨꯝ ꯀꯥꯎꯊꯣꯛꯈꯤꯅꯤ
ꯀꯥꯎꯒꯅꯤ ꯑꯩꯗꯤ ꯕ꯭ꯔꯤꯟꯗꯥꯁꯦ ꯕ꯭ꯔꯤꯟꯗꯥꯑꯝꯅꯤ
ꯎꯝ ꯆꯥꯛ ꯆꯥꯔꯕꯁꯨ ꯀꯥꯎꯔꯝꯃꯅꯤ ꯆꯥꯔꯦ ꯍꯥꯏꯌꯣ ꯑꯗꯨ ꯆꯥꯔꯦ ꯍꯥꯏꯕꯗꯨ ꯀꯃꯥꯏꯟ ꯉꯥꯡꯒꯦ
ꯀꯥꯎꯒ꯭ꯔꯦꯅꯦ
ꯗꯞꯇꯣ ꯑꯍꯥꯟꯕꯗ ꯗꯞ ꯇꯧꯕꯗꯣ ꯍꯪꯒ꯭ꯔꯦ ꯈꯟꯕꯒꯤ
ꯀꯩꯅꯣꯝ ꯍꯥꯏꯕꯅꯤꯅꯦ
ꯑꯣꯖꯥꯅ ꯑꯣꯖꯥꯅ ꯐꯨꯕꯅꯤ ꯑꯥ ꯑꯣꯖꯥꯅ ꯐꯨꯕꯅꯤ ꯈꯟꯕꯒꯤ ꯈꯪꯉꯦ ꯈꯪꯉꯦ ꯍꯥꯏꯔꯒꯦ ꯍꯪꯉꯥꯀꯟꯗ ꯈꯪꯉꯝꯗꯕꯗꯨ
ꯍꯣꯏ ꯍꯣꯏ ꯑꯗꯨꯅꯦ ꯑꯣꯏꯔꯁꯦ ꯑꯁ ꯑꯩꯗꯤ ꯈꯣꯏ ꯅꯣꯏ ꯑꯗꯨꯗ ꯀꯥꯎꯒ꯭ꯔꯕꯅꯤꯅꯦ ꯅꯪ ꯅꯍꯥꯟ ꯍꯥꯏꯒꯤꯕꯗꯣ
ꯎꯝ ꯌꯥꯝ ꯂꯥꯏꯕꯅꯤꯀꯣ
ꯌꯥꯝ ꯂꯨꯕꯅꯤꯀꯣ ꯑꯈꯣꯏꯗꯗꯤ
ꯀꯩꯅꯣ ꯋꯥꯔꯗ ꯑꯅꯤ ꯈꯛꯇꯅꯦ ꯑꯗꯨꯁꯨ ꯀꯤꯅ ꯍꯧꯕꯅꯦꯕ ꯆꯥꯔꯦ ꯍꯥꯏꯕꯗꯨꯗꯤ
ꯇꯤꯅ
ꯎꯝ
ꯇꯨ ꯊꯥ
ꯑꯣ ꯑꯥ ꯑꯥ ꯌꯥꯝ ꯀꯩ ꯍꯥꯏꯁꯤꯔꯥ ꯆꯨꯝꯃꯦ ꯍꯥꯏ ꯈꯥꯖꯤꯛꯇ ꯉꯥꯏꯔꯦ ꯂꯦꯇꯔ ꯑꯃꯈꯛꯇꯀꯣ ꯅꯪꯒꯤꯗꯣ
ꯑꯥ
ꯋꯥꯔꯗꯁ ꯅꯠꯇꯦꯀꯣ ꯂꯦꯇꯔ ꯑꯃꯈꯛꯇ ꯑꯗꯨꯗꯣ ꯑꯗꯨꯗꯣ ꯊꯝꯕꯗ ꯀꯩꯅꯣ ꯆꯨꯝꯗꯣꯏꯅꯦ ꯑꯃ ꯂꯧꯊꯣꯛꯑꯒ ꯑꯃ ꯊꯝꯕ ꯑꯥꯁ ꯇꯨ ꯊꯥ ꯍꯥꯏꯗꯅ ꯍꯧꯖꯤꯛꯀꯤꯗꯣ
ꯅꯠꯇꯥ ꯈꯪ
ꯊꯥ ꯍꯥꯏꯗ ꯊꯥ ꯍꯥꯏꯗꯕꯤꯗ ꯊꯦ ꯍꯥꯏꯔꯗꯤ
ꯇꯨ ꯊꯦ ꯑꯩ ꯈꯪꯗ꯭ꯔꯦ ꯈꯪꯗ꯭ꯔꯦꯗ
ꯆꯥꯛ ꯆꯥꯔꯕ ꯍꯥꯏ ꯕ ꯗꯥ ꯂꯣꯏꯗꯅ ꯑꯗꯨꯒ ꯅꯛꯇꯨ ꯊꯥ ꯑꯗꯨꯒ ꯆꯥꯔꯦ ꯇꯨ ꯊꯦ ꯆꯥꯔꯦ ꯇꯨ ꯊꯦ
ꯌꯥꯝ ꯂꯥꯏꯕꯅꯤ ꯌꯥꯝ ꯂꯥꯏꯕꯅꯤ
ꯍ ꯌꯥꯝ ꯂꯨ ꯂꯥꯏꯅꯤ
ꯈꯪꯒꯦ ꯍꯥꯏꯔꯗꯤ ꯌꯥꯝ ꯂꯥꯏꯕꯅꯤ ꯑꯩꯈꯣꯏ ꯂꯣꯟꯒ ꯇꯥꯡꯈꯨꯜꯒ ꯃꯩꯇꯩꯂꯣꯟꯁꯦ ꯈ꯭ꯋꯥꯏ ꯂꯥꯏꯕ ꯑꯣꯏꯔꯝꯃꯦ
ꯈꯪꯗꯦꯗ ꯑꯩ
ꯑꯩꯁꯦꯀꯣ
ꯑ
ꯇꯥꯕ꯭ꯔꯥ ꯍꯥꯟꯅ ꯇꯥꯡꯈꯨꯜꯒꯤ ꯈꯨꯜꯁꯤꯀꯣ ꯕꯣꯔꯗꯤꯡ ꯂꯩꯕꯅꯦꯕ ꯆꯍꯤ ꯃꯔꯤ
ꯑꯁ ꯈꯪꯉꯦꯍꯦ
ꯑꯗꯨꯗ ꯑꯩꯁꯦ ꯇꯥꯡꯈꯨꯜ ꯂꯣꯟꯁꯦ ꯇꯥꯡꯈꯨꯟ ꯂꯣꯟꯁꯦ ꯈꯔ ꯈꯔꯗꯤ ꯈꯪꯕ ꯍꯧꯔꯕꯅꯦꯕ ꯑꯗꯨꯕꯨ ꯃꯤꯅ ꯉꯥꯡꯕꯗꯤ ꯒ꯭ꯌꯥꯟ ꯇꯥꯔꯕ ꯑꯗꯨꯃꯥꯏꯅ ꯇꯧꯕꯗ ꯑꯗꯣ ꯂꯩ ꯑꯗꯨꯗ ꯑꯗꯨꯗꯒꯤ ꯊꯣꯂꯛꯑꯒ ꯂꯥꯏꯛ ꯀꯨꯏꯅ ꯂꯩꯔꯕꯅꯤꯅ ꯍꯧꯖꯤꯛꯇꯤ ꯂꯣꯏ ꯀꯥꯎꯈ꯭ꯔꯦꯗ
ꯃꯈꯣꯜ ꯌꯥꯝ ꯍꯧꯋꯦ ꯀꯥꯏꯗꯅꯣꯃ ꯅꯝꯁꯤꯜꯂꯣ
ꯈꯨꯝꯕꯗ ꯌꯥꯝ ꯂꯨꯕꯁꯨ ꯂꯩꯕ ꯃꯥꯜꯂꯦꯕ ꯑꯩꯈꯣꯏꯅ ꯍꯥꯏꯕꯗ ꯁꯨꯡꯈꯥꯏ ꯍꯥꯏꯕ ꯊꯣꯛ ꯇꯕꯒ ꯌꯥꯎꯋꯦꯕ ꯑꯩꯈꯣꯏꯅꯅꯦ ꯍꯥꯏꯕ ꯀꯥꯟꯗ ꯍꯩꯇꯕ ꯌꯥꯝ ꯌꯥꯎꯋꯦꯕ
ꯀꯔꯤꯕ
ꯑꯩꯈꯣꯏꯅ ꯍꯥꯏꯕꯗ ꯍꯩꯇꯕ ꯌꯥꯝ ꯌꯥꯎꯋꯦ ꯍꯥꯏꯕ
ꯑꯣ ꯍꯥꯏꯗ ꯃꯩꯇꯩꯂꯣꯟꯁꯨ ꯑꯗꯨꯝ ꯂꯥꯏꯗ꯭ꯔꯥ
ꯂꯥꯏ
ꯍꯥꯥ ꯑꯩꯈꯣꯏꯅ ꯈꯛ ꯍꯣꯏ ꯈꯣꯏꯌꯦ ꯍꯥꯏꯕ ꯋꯥꯅꯦꯕ ꯑꯗꯨꯝ ꯉꯥꯡꯕꯗ ꯒ꯭ꯌꯥꯟ ꯇꯥꯔꯅꯤ ꯇꯥꯡꯈꯨꯜꯁꯨ ꯂꯥꯏꯌꯦ ꯌꯥꯝ ꯂꯨꯕ ꯑꯣꯏꯗꯦ ꯑꯗꯣ ꯑꯩꯈꯣꯏ ꯂꯣꯟꯁꯨ ꯌꯥꯝ ꯂꯥꯏ ꯑꯩꯈꯣꯏ ꯂꯣꯟꯒ ꯇꯥꯡꯈꯨꯜꯒ ꯃꯩꯇꯩꯁꯦ ꯃꯩꯇꯩꯂꯣꯟꯗ ꯌꯥꯝ ꯂꯥꯏꯕ ꯃꯥꯜꯂꯦ
ꯈꯪꯗꯦ ꯑꯩꯁꯦ ꯌꯥꯝ ꯂꯦꯡꯒ꯭ꯋꯣꯏꯁ ꯀꯌꯥ ꯂꯩꯌꯦꯕ ꯑꯩꯈꯣꯏ ꯃꯅꯤꯄꯨꯔꯗ
ꯈꯪꯗꯦ ꯌꯥꯝꯃꯦ ꯑꯁ ꯀꯅꯥꯅ ꯈꯪꯗꯣꯏꯅꯣ ꯂꯩꯕꯕꯨꯗꯤ ꯂꯩꯔꯝꯒꯅꯤ ꯑꯗꯨ ꯈꯪꯗꯦ ꯑꯣ ꯀꯃꯟ
ꯍꯣꯏ ꯇ꯭ꯔꯥꯏꯕ ꯂꯩ ꯍꯥꯏꯕ ꯈꯪꯉꯦ ꯇ꯭ꯔꯥꯏꯕ ꯍꯥꯏꯔꯒ ꯄꯨꯂꯞ ꯆꯤꯡꯉꯤꯗꯅ
ꯑꯥ ꯍꯣꯏ
ꯈꯪꯗ꯭ꯔꯦꯗ ꯑ ꯉꯁꯤꯁꯦ ꯀꯩꯅꯣ ꯇꯧꯗꯧ ꯃꯥꯜꯂꯦ ꯑꯩꯁꯦ ꯉꯝꯗꯧ ꯃꯥꯟꯗ꯭ꯔꯦ ꯊꯕꯛꯁꯦ
ꯑ
ꯍꯣꯏ ꯋꯥꯠꯂꯤꯗꯅ ꯑꯩꯒꯤꯗꯤ
ꯎꯝ ꯑꯩꯅ ꯍꯥꯏꯗ꯭ꯔꯥ ꯈꯔ ꯈꯔ ꯉꯟꯅ ꯍꯧꯒꯠꯂꯒ ꯐꯠ ꯐꯠ ꯇꯧꯊꯣꯛꯑꯣꯅ ꯑꯩꯅ ꯍꯥꯏꯕꯗꯤ ꯅꯪꯁꯨ ꯇꯥꯗ꯭ꯔꯥ
ꯀꯩꯅꯣ ꯉꯁꯥꯏ ꯅꯨꯡꯊꯤꯟꯗ ꯈꯔ ꯇꯧꯍꯧꯒꯗꯕꯅꯤꯅ ꯅꯪꯅ
ꯀꯌꯥꯒꯨꯝꯕ ꯇꯧꯒꯦ ꯉꯁꯤꯁꯦ ꯇꯔꯥ ꯁꯨꯕ꯭ꯔꯥ ꯇꯔꯥ ꯍꯦꯜꯂꯝꯃꯅꯤ ꯑꯦ ꯑ
ꯑꯩ ꯇꯔꯥꯕꯨꯗꯤ ꯁꯨꯔꯝꯒꯅꯤ
ꯅ ꯁꯤꯔꯤ ꯍꯥꯏꯗ
ꯑꯦ ꯂꯝꯕꯁꯨ ꯌꯥꯏ ꯀꯩꯅꯣꯒ ꯌꯥꯎꯔꯒ ꯇꯧꯔꯛꯄꯒ ꯌꯥꯎꯔꯒ
ꯑ ꯅꯪꯅꯧ ꯅꯪꯅ ꯃꯤꯉꯣꯟꯗ ꯇꯧꯕꯒꯤ ꯇꯔꯥ ꯁꯨꯗ꯭ꯔꯣ ꯍꯥꯏꯁꯦ
ꯍꯨꯏꯌꯦ ꯆꯨꯔꯝꯒꯗꯤ ꯑꯩ ꯈꯪꯗ꯭ꯔꯦꯗ ꯑꯩ ꯀꯣꯛꯀ ꯂꯣꯏ ꯆꯥꯏꯔꯦ
ꯃꯥꯔꯦ ꯃꯇꯝ ꯂꯩꯗ ꯀꯩꯁꯨ ꯋꯥꯒꯅꯨ ꯃꯌꯥꯝ ꯇꯧꯋꯗ꯭ꯔꯤꯗꯤ ꯉꯁꯤꯁꯨ
ꯇꯧꯕꯗꯤ ꯇꯧ ꯃꯌꯥꯝ ꯀꯥꯏꯅ ꯀꯩꯁꯨ ꯌꯥꯝ ꯃꯌꯥꯝ ꯑꯣꯏꯗꯦ
ꯑꯩꯗꯤ ꯅꯨꯡꯉꯥꯏꯖꯅꯦ ꯉꯁꯤꯁꯨ ꯑꯟꯗꯥꯒ ꯌꯥꯝ ꯐꯪꯉꯦ
ꯎ
ꯗꯥ ꯄꯟꯕ ꯃꯌꯥꯝ ꯑꯃꯅꯨꯡꯉꯥꯏꯇꯦ
ꯑꯦꯁ ꯑꯩꯗꯤ ꯍꯧꯖꯤꯛꯇꯁꯨ ꯑꯃ ꯐꯪꯉꯤꯗ ꯉꯥꯏ ꯃꯉꯥꯁꯨ ꯆꯠꯂꯦ
ꯅꯨꯡꯉꯥꯏꯇꯦ ꯌꯥꯝ ꯅꯨꯡꯉꯥꯏꯇꯦ ꯀꯥꯏꯅ ꯌꯥꯝ ꯅꯨꯡꯉꯥꯏꯇꯕ ꯑꯣꯏꯔꯁꯨ ꯈꯔꯗꯤ ꯆꯥꯛꯍꯧꯕꯗꯣ ꯊꯃꯣꯏꯗ ꯆꯥꯛ ꯂꯩꯕ
ꯍꯣꯏ ꯖꯦꯔꯣ ꯑꯟꯗꯥ ꯂꯥꯛꯄꯁꯦ ꯋꯥꯈꯜꯗ ꯌꯥꯝ ꯊꯤꯅ ꯀꯩꯅꯣ ꯑꯣꯏꯌꯦꯕ
ꯑꯣ ꯑꯣ
ꯇꯕ ꯑꯃ ꯐꯥꯎꯋꯏꯗꯕ ꯇꯧꯋꯦꯕ
ꯎꯝ